ꯍꯦꯅ
ꯉꯁꯤ ꯑꯗꯨꯝ ꯂꯣꯏꯁꯤꯜꯂꯁꯦ ꯍꯥꯏꯔꯕ
ꯍꯌꯦꯡ ꯍꯌꯦꯡ ꯐꯪꯕ ꯌꯦꯡꯁꯦ ꯍꯥꯏꯕ ꯑꯗꯨꯗꯒꯤꯅꯤ
ꯅꯠꯇꯦꯉꯈꯣꯏꯍ ꯑꯩꯅ ꯍꯥꯏꯅꯤꯅꯦ
ꯎꯝ
ꯐꯥꯏꯞꯁꯤꯃ ꯄꯨꯜꯂꯞ ꯉꯁꯤ ꯂꯣꯏꯁꯤꯜꯂꯁꯤꯔꯕ
ꯉꯣꯡꯒꯗ꯭ꯔꯥ
ꯃꯝꯅꯤꯍꯦ ꯑꯅꯤꯒ ꯇꯧꯔꯒ ꯍꯥꯏꯁꯤꯗꯤ
ꯐꯣꯏ ꯃꯤꯅꯤꯠꯗꯤ ꯇꯔꯥ ꯇꯔꯥ
ꯇ
ꯃꯤꯅꯤꯠ ꯇꯔꯥ ꯇꯔꯥ ꯍꯥꯏꯔꯣ ꯑꯗꯨꯗꯤ ꯌꯦꯡꯉ ꯑꯥ ꯌꯥꯅꯤ ꯀꯩꯅꯣꯅꯤ ꯌꯥꯝꯃꯕꯗ ꯃꯤꯅꯤꯠ ꯀꯨꯟꯊ ꯀꯩꯅꯣꯝꯃꯒꯥꯏꯔꯦ ꯐꯣꯔꯇꯤ ꯃꯤꯅꯤꯠ ꯑꯗꯨꯗꯤ ꯄꯨꯡ ꯇꯔꯥꯃꯥꯊꯣꯏ ꯐꯥꯎꯗꯤ ꯇꯥ ꯇꯔꯥꯃꯥꯊꯣꯏ ꯇꯥꯗꯣꯔꯦ ꯇꯥꯔꯝꯗꯥꯏ ꯑꯗꯨꯋꯥꯏꯗ ꯑꯣꯏꯗꯣꯏꯅꯦ
ꯍꯥꯏ ꯑ ꯁꯤ
ꯀꯩ
ꯑꯩ ꯍꯣꯔꯦꯟ ꯍꯥꯏꯔꯛꯀꯦꯗꯤꯦ ꯁꯤ ꯊꯔꯛꯀꯦꯀꯣ
ꯎꯝ
ꯅꯪ ꯑꯣ ꯅꯪ ꯅꯍꯥꯟ ꯀꯩꯅꯣ ꯑꯩꯈꯣꯏ ꯁ꯭ꯀꯨꯜꯗ ꯁꯥꯏꯔꯤ ꯀ ꯑꯃ ꯋꯥꯠꯄꯗꯣ ꯅꯪ ꯅꯠꯇ꯭ꯔꯣ
ꯁꯔꯇꯤꯐꯤꯀꯦꯠ ꯑꯩ ꯋꯥꯠ ꯑꯩꯩꯅꯗꯤ ꯑꯩ ꯂꯧꯔꯤꯗꯨꯗꯤ ꯏꯕꯥꯅꯤ ꯑꯩꯈꯣꯏ ꯑꯍꯨꯝ ꯆꯠꯂꯛ
ꯑꯦ ꯏꯅ ꯑꯗꯨꯣ ꯑꯗꯥꯏ ꯀꯣꯂꯦ ꯇꯃꯤꯟꯅꯕꯗꯣ
ꯀꯅꯥꯅꯣ
ꯑꯁ ꯅꯍꯥꯟ ꯑꯩꯈꯣꯏ ꯑꯦꯜꯃꯤꯗ꯭ꯔꯣ ꯂꯣꯏꯔꯒ ꯅꯪ ꯀꯣꯂꯦꯖ ꯀꯩꯅꯣ ꯔꯦꯖꯤꯁꯇꯔ ꯇꯧꯤꯗꯅꯣ ꯁꯣꯅꯤꯌꯥ ꯍꯣꯏ ꯅꯪꯒ ꯁꯣꯅꯤꯌꯥꯒ ꯀꯅꯥ ꯀꯅꯥ ꯇꯝꯃꯤꯟꯅꯒꯦ ꯑꯗꯨꯗꯣ
ꯑꯣ ꯔꯦꯅꯥꯗꯣ ꯇꯝꯕ ꯇꯝꯗ ꯄꯈꯗ ꯀꯥꯎꯔꯦ ꯃꯥꯗꯣ ꯃꯄꯥꯟꯗ ꯑꯗꯨꯝ ꯂꯩꯈ꯭ꯔꯕꯅꯦ ꯁꯣꯅꯤꯌꯥꯕꯨꯗꯤ ꯍꯟꯗꯛ ꯁꯣꯅꯤꯌꯥꯕꯨꯗꯤ ꯍꯟꯗꯛꯁꯤ ꯀꯩꯅ ꯂꯣꯏꯖꯔꯅꯦ
ꯏꯊꯣ ꯃ
ꯑꯩ ꯐꯣꯡꯕ ꯁꯤꯇꯗꯨ ꯍꯥꯏ ꯆꯔ
ꯁꯤꯂꯁꯦ ꯁꯤ ꯆꯂꯅꯤ ꯏꯣ ꯄꯤ
ꯑ ꯃꯥꯅꯤ ꯁꯤꯛꯁꯇ ꯂꯣꯏꯅꯤꯅ ꯍꯥꯏꯕꯅꯦ
ꯅꯃ ꯄ ꯈꯅ ꯑꯣꯏꯕ
ꯅꯠꯇꯦ ꯊꯥꯏꯅ ꯐꯥꯎꯅꯈꯤꯕꯅꯦ ꯑꯗꯨꯃꯥꯏꯅ ꯍꯥꯏꯈꯤꯕꯅꯦꯕ ꯃꯥ ꯁꯤꯛꯁꯇ ꯑꯣꯏꯕꯅꯤꯅ
ꯑꯣ ꯚꯦꯔꯣꯅꯤꯀꯗꯤ
ꯚꯦꯔꯣꯅꯤꯀꯥꯗꯤ ꯃꯖꯨ ꯏꯝꯐꯥꯜ ꯀꯣ ꯇꯥ ꯃꯥꯖꯨ ꯁꯤꯀꯁ ꯁꯨꯔꯝꯃꯅꯤ ꯈꯪꯗꯦꯌꯦ
ꯚꯦꯔꯣꯅꯤꯀꯥ ꯑꯃꯗꯣ
ꯚꯦꯔꯣꯅꯤꯀ ꯑꯃꯗꯤ ꯁꯤꯛꯁ ꯁꯨꯔꯝꯅꯤ ꯑꯣꯏꯔꯝꯒꯗꯤ ꯂꯣꯏꯈ꯭ꯔꯕꯅꯤ ꯃꯥꯗꯤ ꯎꯄꯥꯏꯂꯩꯇꯦ
ꯅꯪ ꯑꯗꯨꯁꯨ ꯄꯥꯎ ꯐꯥꯑꯣꯅꯕꯔꯣ
ꯅꯍꯥꯟ ꯃꯥ ꯀꯩꯅꯣ ꯇꯧꯕꯒꯤ ꯒ꯭ꯔꯦꯖꯨꯋꯦꯁꯟ ꯂꯣꯏꯕꯒꯤ ꯑꯃ ꯊꯥꯒꯠꯂꯛꯄꯅꯦ ꯃꯣꯏꯒꯤ ꯑꯗ ꯑꯩꯅ ꯅꯨꯡꯉꯥꯏꯔꯦꯅꯦ ꯍꯥꯏ ꯇꯔꯒ ꯑꯩꯅꯁꯨ ꯍ ꯑꯗꯩ ꯐꯥꯎꯅꯈꯤꯗ꯭ꯔꯦ ꯑꯃꯨꯛ ꯀꯨꯏꯔꯦꯗ ꯃꯃꯥꯡ ꯊꯥꯒꯤ ꯐꯦꯕꯋꯥꯔꯤ ꯃꯥꯔꯆ ꯑꯦꯄ꯭ꯔꯤꯜ ꯑꯦꯄ꯭ꯔꯤꯜ ꯁ꯭ꯋꯥꯏꯔꯝꯗꯧ ꯃꯥꯂꯦ
ꯎꯝ ꯑꯩꯗꯤ ꯑꯦꯛꯖꯥꯝ ꯂꯣꯏ ꯐ
ꯏꯕꯦꯃ ꯑꯩꯖꯨ ꯀꯅꯝ ꯐꯥꯎꯅꯗꯦ ꯐꯥꯎꯅꯔꯤꯕꯕꯨ ꯅꯪꯅꯦ ꯑꯥꯏꯔꯤꯁꯅꯦ ꯅꯤꯔꯨꯄꯥꯃꯅꯦ ꯁꯣꯅꯤꯌꯥꯒꯗꯨꯗꯤ ꯑꯦꯛꯖꯥꯝ ꯂꯣꯏꯔꯛꯄꯩ ꯃꯇꯝꯒꯤꯗꯣ ꯀꯣꯂꯦꯖ ꯀꯥꯏ ꯇꯝꯕ ꯈꯣꯠꯄ ꯄꯥ ꯀꯥꯏꯔꯒ ꯋꯥꯔꯤ ꯈꯔ ꯁꯥꯟꯅꯔꯝꯃꯦ ꯑꯗꯨꯇ ꯁꯥꯅꯗ꯭ꯔꯦ ꯑꯗꯒꯤ ꯑꯟꯖꯂꯤ ꯍꯣꯏꯗꯕꯨ ꯍꯟꯗꯛ ꯑꯟꯖꯂꯤ ꯍꯣꯏꯁꯨ ꯁꯥꯟꯅꯗꯦ ꯀꯩꯅꯣ ꯍꯣꯏ ꯃꯔꯛꯇ ꯁꯥꯟꯅꯔꯝꯃꯦ ꯍꯟꯗꯛꯀꯤ ꯑꯃ ꯀꯩꯅꯣꯒꯤꯗꯣ ꯏꯂꯨꯝꯅꯥꯏ ꯇꯧꯕꯒꯤꯗꯣ ꯑꯗꯨꯒꯤꯒ ꯄ ꯂꯥꯛꯀꯗ꯭ꯔꯥ ꯈꯣꯠꯀꯗꯔꯥꯅ ꯈꯔ ꯁꯥꯟꯅꯔꯝꯃꯦ ꯑꯗꯨꯗ ꯑꯩ
ꯑꯦ ꯑꯗꯨ ꯅꯪ ꯅꯍ ꯑꯗꯨ ꯌꯥꯎꯗꯦ ꯅꯪ ꯄꯨꯡ ꯀꯌꯥꯗ ꯍꯪꯉꯛꯀꯦ
ꯄꯨꯡ ꯇꯔꯨꯛ ꯃꯈꯥꯏ
ꯌꯥꯔꯦ ꯇꯅꯤꯡꯗꯦ
ꯍꯌꯥ ꯑꯁꯤ ꯐꯗꯤ ꯆꯠꯄꯗꯤ ꯄꯨꯡ ꯇꯔꯥꯃꯊꯣꯏ ꯃꯈꯥꯏ ꯇꯔꯥꯃꯥꯊꯣꯏ ꯃꯈ ꯃꯈꯥꯏ ꯆꯠꯄꯗꯤ ꯄꯨꯡ ꯇꯔꯥ ꯃꯥꯄꯜ ꯃꯈꯥꯏ ꯁ꯭ꯋꯥꯏꯗ ꯊꯣꯛꯑꯦ
ꯎ
ꯑꯗꯨꯒ ꯑꯗꯨꯝ ꯐꯅꯌꯥꯝ ꯌꯥꯝ ꯀꯨꯏꯅ ꯉꯥꯏꯔꯦ ꯌꯧꯕꯗꯣ ꯄꯨꯡ ꯇꯔꯥꯃꯊꯣꯏ ꯁꯨꯃꯥꯏꯅ ꯇꯥꯔꯝꯗꯧ ꯃꯥꯜꯂꯦ
ꯑ ꯑꯩꯈꯣꯏꯒꯤ ꯕꯦꯁ ꯄꯨꯂꯞ ꯂꯥꯛꯄ꯭ꯔꯥ
ꯂꯥꯛꯥꯛꯇ ꯍꯦ ꯑꯣ ꯑꯩꯣꯏ ꯐꯔꯁꯁ ꯀꯌꯥꯝꯝ ꯌꯥꯎꯗꯦꯅꯣ ꯑꯣꯖꯥꯅ ꯃꯊꯪꯗꯗꯒꯤ ꯌꯥꯎꯍꯜꯂꯨꯀꯣ ꯇꯧꯔꯛ ꯈꯣꯠꯂ
ꯑꯦ ꯃꯊꯪꯗ ꯑꯃꯨꯛ ꯇꯧꯒꯅꯤ ꯍꯥꯏꯕ꯭ꯔꯥ
ꯇꯧꯒꯅꯤ ꯍꯥꯏꯕꯅꯤ ꯑ ꯑꯗꯨ ꯃꯣꯏ ꯗꯗꯤꯜꯂꯤꯗꯁꯨ ꯇꯧꯅꯤ ꯍꯥꯏꯕꯅꯤ ꯃꯨꯝꯕꯥꯏꯗꯁꯨ ꯇꯧꯅꯤ ꯍꯥꯏꯕ ꯀꯃꯅ ꯍꯥꯏꯕꯁꯦ
ꯑꯦ ꯀꯩ ꯗꯦꯜꯂꯤꯒ ꯃꯨꯝꯕꯥꯏꯗꯤ ꯀꯩꯒꯤ
ꯑꯗꯨ ꯑꯗꯨꯗ ꯁꯥꯇꯔꯥ ꯌꯥꯝꯝꯃꯤꯕꯥꯂꯦ
ꯏ ꯆꯃꯗꯅꯤꯡꯕ
ꯄꯛꯇꯦꯀꯣ ꯑꯗꯨ ꯑꯗꯨꯃꯥꯏꯅ ꯇꯧ ꯑꯗꯨꯃꯥꯏꯅ ꯇꯧꯕꯗꯣ ꯈꯪꯗꯦ ꯑꯗꯨꯃꯥꯏꯅ ꯇꯧꯕꯗꯣ ꯄꯛꯇꯦꯀꯣ
ꯎꯝ ꯄꯩꯒ ꯃꯃꯣ ꯆꯥꯡꯨ ꯂꯩꯏ ꯌꯥꯝ ꯂꯩꯥꯏꯔꯁꯨ ꯇꯥꯔꯥ ꯀꯀ ꯃꯣꯏ ꯁ ꯂꯩꯔꯁꯨꯀꯣ ꯌꯥꯝ ꯂꯩꯔꯁꯨꯀꯣ ꯐꯤꯐ ꯐꯥꯔꯦ ꯍꯥꯏꯕ
ꯑꯗꯨꯗꯤ ꯑꯗꯣ ꯅꯍꯥꯟꯒꯤꯗꯣ ꯑꯩ ꯁꯨꯛꯅꯨꯡ ꯅꯨꯡꯉꯥꯏꯇꯦ ꯈꯪꯉꯕꯥ
ꯀꯥꯏꯒꯤ ꯅꯪ ꯑꯦꯟꯖꯣꯏ
ꯀꯅꯥꯝꯇꯁꯨ ꯌꯥꯎꯗꯦ ꯀꯅꯥꯝꯇꯁꯨ ꯌꯥꯎꯗꯅ
ꯑꯩꯔ ꯀꯃ ꯍ ꯂꯥꯛꯗꯦ
ꯑꯗꯨ ꯅꯤꯔꯨꯄꯃꯥ ꯏꯕꯥꯟꯅꯤꯅꯦ ꯁ꯭ꯋꯇꯤꯅꯦ ꯑꯗꯨꯒ ꯅꯨꯄꯥꯗꯅ ꯀꯅꯥ ꯀꯅꯥꯅꯣ ꯑ ꯅꯅꯥꯎꯕꯅꯦ
ꯥꯕ ꯌꯥꯕ
ꯑꯗꯨꯗꯒꯤ ꯀꯔꯤ ꯆꯞꯋꯥꯡ ꯋꯥꯡꯕ ꯃꯥꯛꯁ ꯑꯗꯨꯝ ꯎꯞꯄ ꯂꯩꯕ ꯅꯨꯄꯥꯗꯣ ꯀꯩꯕ
ꯀꯅꯥꯅꯣ ꯍꯥꯏꯕꯣꯏ ꯑꯩꯗꯣ ꯀꯥꯎꯈ꯭ꯔꯦ
ꯀꯩ ꯐꯣꯇꯣ ꯊꯥꯔꯛꯀꯦ ꯑꯗꯨꯒ ꯀꯩꯅꯣꯗ ꯀꯩꯅꯣꯗꯅꯦ ꯒ꯭ꯔꯨꯞ ꯐꯣꯇꯣ ꯊꯥꯔꯛꯀꯦ ꯀꯩꯅꯣꯗ ꯀꯣꯟꯅ ꯊꯥꯔꯛ ꯍꯌꯦꯡ ꯍꯣꯔꯦꯟ ꯊꯥꯔꯛꯀꯦ
ꯏ ꯄꯁꯤ
ꯍꯥꯥ
ꯎꯍ ꯈ ꯀꯌꯥ ꯋꯥ
ꯀꯍꯥꯟꯅꯣ
ꯦꯁꯀꯤꯅꯤ ꯀꯗꯣ
ꯅꯨꯄꯥꯗꯤ ꯃꯣꯏ ꯑꯍꯨꯝ ꯃꯔꯤ ꯃꯣꯏ ꯃꯔꯤꯔ ꯃꯔꯤ ꯃꯉꯥꯗꯤ ꯁꯨꯈꯤꯕꯅꯤ ꯑꯣ ꯍꯦꯟꯊꯣꯏꯕꯁꯨ ꯌꯥꯎꯈꯤꯕ ꯀꯝ ꯇꯧꯅꯤ
ꯑꯣ ꯃꯇꯨꯡ ꯅꯣꯏ ꯑꯍꯨꯝ ꯐꯥꯎꯝꯅꯤ ꯁꯤꯁꯤ ꯀꯩ ꯍꯥꯏꯅ
ꯐꯝꯃꯤꯁꯤꯅꯤ ꯀꯩꯝ ꯍꯥꯏꯔꯤꯅꯣ ꯏ ꯏꯕꯦꯝꯃ ꯑꯩꯈꯣꯏ ꯆꯅꯨꯔꯥꯒꯤꯗꯤ ꯆꯅꯨꯔꯥꯒꯤ ꯑꯩꯈꯣꯏ ꯇꯣꯉꯥꯟꯅꯒ ꯆꯅꯨꯔꯥꯒꯤꯗ ꯁꯤꯗꯩꯅ ꯑꯗꯒꯤ ꯃꯦꯇ꯭ꯔꯒꯤꯗ ꯁꯤꯗꯩꯅ ꯇꯣꯉꯥꯟ ꯇꯣꯉꯥꯟꯅꯒ ꯊꯝꯕꯤꯕ ꯃꯐꯝ ꯃꯐꯝ ꯇꯣꯉꯥꯟꯒ ꯑꯩꯈꯣꯏ ꯆꯥꯐꯝꯠ ꯆꯥꯐꯝꯒꯗꯣ ꯂꯥꯛ ꯑꯩꯈꯣꯏꯒꯁꯨ ꯈꯦꯜꯁ꯭ꯔꯥꯁꯇ꯭ꯔꯆꯔꯒ ꯇꯧꯍꯜꯂꯤ ꯈꯔ ꯇꯧꯍꯜꯂꯤ ꯈ ꯕ ꯊꯣꯛꯑꯒ ꯌꯥꯝ ꯄꯨꯛꯅꯤꯡ ꯆꯥꯔꯤ ꯈꯉꯣꯕ
ꯑ ꯆꯦꯁ
ꯏꯁꯇꯦꯖꯇ ꯅꯠꯇꯦ ꯏꯁꯇꯦꯁꯇ ꯃꯤ ꯂꯣꯏꯅꯕꯨꯣꯏ ꯁ ꯏꯟꯇꯔꯗꯛꯁꯟ ꯇꯧꯔꯗꯤ ꯂꯣꯏ ꯂꯣꯏ
ꯎ ꯇꯃꯥꯏꯅ
ꯑꯩꯈꯣꯏꯒꯤ ꯀꯩ ꯍꯥꯏꯅꯤ ꯈꯜꯂ ꯈꯜꯂꯒ ꯃꯩꯇ꯭ꯔꯝꯒꯤꯅ ꯁꯣꯝꯗ ꯑꯗꯒꯤ ꯀꯩꯅꯣꯒꯤꯗ ꯁꯣꯝꯗ ꯒ꯭ꯔꯨꯞ ꯑꯣꯏꯅ ꯄꯨꯟꯐꯝ ꯄꯨꯟꯐꯝ ꯁꯦꯝꯕꯒ ꯊꯝꯃꯃꯦꯕ ꯀꯃꯥꯏꯅ ꯍꯥꯏ ꯀꯩꯩꯅꯣꯒꯧꯗꯤ ꯍꯣꯏ ꯑꯗꯨꯗ ꯑꯩꯈꯣꯏꯗ ꯑꯗꯨ ꯂꯦꯝꯈꯠꯂ ꯂꯦꯦꯝꯈꯠꯂꯒ ꯑꯩꯈꯣꯏ ꯃꯁꯦꯟ ꯑꯣꯖꯥꯒꯒ ꯇꯧꯔꯒ ꯇꯧꯍꯜꯂꯤ ꯑꯗꯨꯗꯨꯀꯠ
ꯃꯩꯇ꯭ꯔꯝꯒꯤꯁꯨ ꯄꯨꯂꯞ ꯄꯨꯜꯂꯒ
ꯃꯩꯇ꯭ꯔꯝꯒꯤꯅ ꯑꯁꯣꯝ ꯁꯥꯏꯗꯠꯇ ꯑꯇꯣꯞꯄ ꯇ
ꯑꯣ ꯑꯗꯨꯗꯤ ꯃꯁꯦꯟ ꯑꯦꯟꯇ꯭ꯔꯣ ꯇꯧꯕ
ꯍ ꯍꯣ ꯍ ꯑꯗꯨꯃꯥꯏ ꯑꯗꯨꯗꯨ ꯀꯅꯦ ꯀꯦꯕ ꯅꯪꯒꯤꯗꯣ ꯀꯩ ꯀꯩ ꯑꯦꯟꯖꯣꯏ ꯇꯧꯕ ꯍꯥꯏꯕꯗꯣ
ꯑꯩ ꯑꯩ ꯍꯥꯏꯕꯗꯤꯀꯣ ꯆꯅꯨꯔ ꯆꯅꯨꯔꯥꯗ ꯆꯅꯨꯔꯥꯒꯤ ꯃꯁꯦꯟ ꯇꯧꯕ ꯑꯗꯨꯒꯨꯝꯕꯇ꯭ꯔꯝ ꯅꯨꯃꯤꯠ
ꯑꯣ ꯍꯣ ꯍ ꯍ ꯍꯣ ꯄꯨꯂꯞ ꯀꯩꯅꯣ ꯑꯗꯨꯒ ꯍꯣꯜꯗꯗꯤ ꯄꯨꯂꯞ ꯇꯧꯋꯦꯕꯀꯣ
ꯑꯣ
ꯍꯣꯜꯗꯗꯤ ꯍꯣꯜꯗꯅ ꯄꯨꯂꯞ ꯏꯁꯩ ꯅꯧꯕ ꯈꯣꯠꯄ ꯏꯁꯩ ꯅꯣꯡꯃ ꯀꯩꯀꯥ ꯄꯨꯜꯂꯞ ꯑꯗꯨꯝ ꯇꯧꯔꯒ ꯄꯨꯂ ꯂꯥꯡꯃꯤꯟꯅꯔꯦꯗꯅ ꯑꯗꯨꯗꯨꯒ ꯑꯆꯥꯄꯣꯠ ꯆꯐꯝ ꯍꯥꯏꯗꯤ ꯇꯣꯉꯥꯟꯅ ꯑꯃꯨꯛ ꯄꯨꯂꯞ ꯄꯨꯟꯁꯤꯜꯂꯒ ꯍꯥꯏꯗꯤ ꯀꯩꯅꯣ ꯀꯇ ꯍꯥꯏꯗꯤ ꯀꯩꯅꯣ ꯑꯣꯏꯅ ꯈꯥꯏꯔ ꯈꯥꯔ ꯈꯥꯏꯔ ꯈꯥꯏꯔꯒ ꯁꯣꯝꯗ ꯀꯩꯅꯣꯒꯤ ꯃꯩꯇ꯭ꯔꯛꯒꯤ ꯁꯣꯗ ꯆꯂꯨꯔꯥꯒꯤ ꯁꯣꯝꯗ ꯈꯣꯡꯃꯟꯒꯤꯅ ꯇꯧꯔꯛꯄꯅꯦ ꯃꯐꯝ ꯆꯥꯕ ꯑꯃꯃꯝ ꯍꯥꯏꯗꯤ ꯕ꯭ꯂꯣꯛ ꯕ꯭ꯂꯣꯛ ꯍꯥꯏꯕꯩ ꯇꯥꯏꯞꯇꯅꯦ ꯈꯔ ꯊꯝꯃꯦ ꯅꯤ ꯀꯌꯥꯝ ꯄꯛꯇꯤ ꯈꯪꯕ꯭ꯔꯥ ꯑꯦꯂꯨꯝꯗꯥꯏ ꯇꯧꯔꯒꯗꯤ ꯈꯪꯕ ꯒꯦꯝ ꯁꯥꯟꯅꯒꯤ ꯋꯥ ꯕꯣꯜ ꯊꯨꯒꯥꯏꯕꯤꯒ ꯇꯧꯈꯠꯂꯦ ꯍꯥꯏꯕ ꯊꯧꯔꯤꯁꯤꯡꯅ ꯊꯧꯔꯤ ꯁꯤꯡꯅꯕꯤꯒ ꯇꯧꯈꯠꯂꯦ ꯀꯔꯤ ꯁꯥꯅ
ꯆꯅꯍ ꯂꯩꯦ
ꯑꯗꯨ ꯑꯗꯨꯗꯨꯒ ꯑꯩꯈꯣꯏ ꯌꯥꯎꯗꯦ ꯐꯝꯃ ꯑꯗꯨꯝ ꯌꯦꯡꯉ ꯂꯩꯔꯦ ꯈꯪꯉꯝꯕ ꯑꯗꯒꯤ ꯀꯔꯤꯅꯣ ꯀꯔꯤ ꯆꯦꯜꯂꯤꯅꯣ ꯍꯥꯏꯕꯅꯤ ꯂꯩ ꯌꯥꯕꯅꯤ ꯅꯨꯡꯗꯥꯏ ꯇꯕ ꯊꯣꯔꯤ ꯆꯤꯡꯅꯕꯤ ꯕꯣ ꯊꯨꯒꯥꯏꯕꯤꯅ ꯈꯣꯜꯂꯤ
ꯆ ꯅꯨꯄꯤꯁꯨ ꯊꯥꯒꯠꯂꯅꯕ ꯑꯩ ꯌꯥꯝꯅ ꯎꯅ ꯍꯥꯏꯕ
ꯑꯁꯖ ꯁꯤ ꯀ ꯈꯔꯦꯔꯕ ꯑ ꯍꯂꯣ ꯄꯥꯔꯇꯤ ꯀ꯭ꯂꯕ ꯆꯠꯄꯒꯤ ꯗ꯭ꯔꯦꯁꯀꯁꯦ ꯊꯥ ꯂꯥꯛꯑꯦ ꯈꯪꯉꯕ ꯃꯥꯜꯂꯤ
ꯑ ꯁꯤꯇ ꯃꯥꯗꯣ ꯀꯣꯟꯇꯔꯦꯁꯦꯠ ꯑꯗꯨꯒ ꯃꯥꯏꯒꯤ ꯐꯤꯒꯔꯗꯨ ꯀꯩꯅꯣꯝꯃ ꯇꯧꯕꯅꯦꯀꯣ ꯃꯥꯏ ꯐꯤꯒꯔꯗꯣ ꯑꯗꯨ ꯑꯗꯨꯗꯣ ꯉꯔꯥꯡꯅꯣ ꯑꯩꯈꯣꯏ ꯐꯦꯚꯔꯦꯠ ꯇꯧꯋꯦꯕ ꯋꯥ
ꯎꯝ
ꯉꯝ ꯇꯧꯕꯗꯣ ꯁꯨꯇꯤ ꯁꯨꯇꯤꯁꯨ ꯌꯥꯕ ꯍꯥꯏꯗꯤ ꯑꯩꯈꯣꯏꯅ ꯄꯩꯁꯥ ꯄꯨꯨꯊꯣꯔꯒ ꯃꯣꯏꯒꯤ ꯀꯩꯅꯣ ꯇꯧꯕꯅꯦꯕ ꯍꯣꯏ ꯌꯥꯎꯅꯤꯡꯗꯕ ꯑꯗꯨꯒꯤ ꯌꯥꯗꯦ
ꯑꯣ ꯑꯗꯤ ꯇꯨꯝꯃ ꯇꯨꯝꯅꯤꯡꯉꯦ ꯃꯨꯟꯊꯔꯦ ꯍꯤꯗꯥꯛ ꯆꯥꯔꯨꯨꯔꯣꯏ ꯑꯗꯨꯝ ꯄꯥꯏꯌꯨ ꯀꯩꯅꯣ ꯇꯧꯔꯒ ꯁꯔꯀꯥꯔꯁꯨ ꯇꯧꯔꯛꯈꯤꯅꯤ ꯇꯧꯔꯛꯈꯤꯅꯤ ꯐꯥꯏꯞ ꯄꯣꯔꯣ ꯁꯟꯒꯤꯗꯁꯟ ꯑꯗꯩꯥ ꯆꯪꯕ ꯆꯪꯗꯕꯡꯗꯕꯅꯤꯩꯒꯨꯝꯕ ꯆꯪꯉ ꯆꯪꯛꯇꯣꯏ ꯑꯦ ꯍꯥꯏꯥꯏꯅ ꯂꯣꯏ ꯐ ꯑꯦ ꯌꯥꯏ ꯐ ꯀꯅ ꯈꯜꯂꯤꯒꯦꯁꯤ
ꯌꯦꯉ ꯍꯒ ꯍ
ꯣ ꯐꯔ ꯌꯦꯦ ꯌꯦ ꯐꯠꯇ ꯐ ꯐꯥꯖꯔ ꯎꯝ
ꯑꯗꯨ ꯑ ꯅꯣꯏ ꯑꯗꯨ ꯐꯥꯏꯚ ꯍꯟꯗ꯭ꯔꯦꯠ ꯑꯗꯨ ꯀꯩꯀꯩ ꯄꯤꯖꯒꯦ
ꯎꯝ ꯆꯤꯀꯟꯅꯦ ꯚꯤꯖꯤꯇꯦꯕꯜꯒꯤ ꯇꯣꯉꯥꯟ ꯚꯤꯖꯤꯇꯦꯔꯤꯌꯟꯒꯤ ꯇꯣꯉꯥꯟ ꯑꯃ ꯑꯗꯒꯤ ꯑꯩꯈꯣꯏꯒꯤ ꯆꯤꯛꯀꯟꯁꯨ ꯌꯥꯎꯏ ꯍꯋꯥꯏ ꯊꯣꯡꯕꯁꯨ ꯌꯥꯎꯏ ꯀꯣꯕꯤ ꯁꯥꯛꯁꯨ ꯌꯥꯎꯏ ꯄꯅꯤꯔ ꯊꯣꯡꯕꯁꯨ ꯌꯥꯎꯏ
ꯎꯝ
ꯍꯥ
ꯑꯁ ꯑꯗꯨ ꯐꯥꯞꯚꯍꯟꯗ꯭ꯔꯦꯠ ꯂꯧꯔ ꯑꯗꯨꯈꯛ ꯄꯤꯖꯕ
ꯐꯥꯏꯚꯍꯟꯗ꯭ꯔꯦꯠ ꯅꯠꯇꯦ ꯊ꯭ꯔꯤ ꯍꯟꯗ꯭ꯔꯦꯠꯅꯤ ꯁꯣꯅꯣꯁꯤꯗꯤ
ꯊ꯭ꯔꯤꯍꯟꯗ꯭ꯔꯦꯠ ꯈꯛꯂꯣ
ꯑꯥ
ꯑꯦ ꯀꯅꯥꯅꯣ ꯑꯩꯉꯣꯟꯗ ꯐꯥꯏꯚ ꯍꯟꯗ꯭ꯔꯦꯠ ꯍꯥꯏꯅ
ꯀꯅꯥꯅꯣ ꯐꯥꯞꯚꯍꯟꯗ꯭ꯔꯦꯠ ꯍꯥꯏꯕ
ꯅꯍꯥꯟ ꯑꯩ ꯎꯕꯗꯣ ꯒ꯭ꯔꯨꯞꯇꯗꯤ ꯐꯥꯞꯚꯍꯟꯗ꯭ꯔꯦꯠ
ꯑꯗꯨꯗꯤ ꯑꯗꯨꯗ ꯊ꯭ꯔꯤꯍꯟꯗ꯭ꯔꯦꯠꯅꯤ ꯊ꯭ꯔꯤꯍꯟꯗ꯭ꯔꯦꯠ
ꯅꯩꯅ ꯃꯦꯗꯝꯗ ꯑꯃꯨꯛ ꯆꯠꯂꯤꯗ꯭ꯔ ꯅꯠꯇꯅꯤꯅ ꯗꯥꯏꯔꯦꯛ ꯑꯁꯣꯝꯅ ꯁꯤꯕ꯭ꯔꯣ
ꯃꯩꯇ꯭ꯔꯝꯗ ꯆꯠꯂꯦ ꯑꯗꯨꯒ ꯃꯩꯇ꯭ꯔꯝꯗꯒꯤ ꯑꯃꯨꯛ ꯚꯦꯟꯗ ꯇꯧꯔꯒ ꯆꯠꯄ ꯑꯗꯨꯒꯗꯤ ꯃꯣꯏꯁꯤꯗꯗꯤ ꯊꯦꯡꯗꯣꯛꯀꯦꯅ ꯃꯝꯇ꯭ꯔꯤꯛ ꯃꯝꯃꯦ ꯄꯨꯡ ꯇꯔꯨꯛ ꯇꯔꯨꯛ ꯃꯈꯥꯏ ꯇꯔꯦꯠ ꯇꯥꯗꯣꯔꯦ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
ꯌꯨꯝꯗ ꯊꯤꯟꯕꯤꯌꯣꯁꯨ ꯌꯥꯗꯕ ꯈꯪꯉꯕ
ꯑꯦ ꯌꯨꯝꯗ ꯊꯤꯟꯕꯤꯌꯨ ꯌꯥꯗꯦ
ꯍꯣꯏ ꯍꯣꯏ ꯍꯣꯏ ꯃꯣꯏꯗꯣ ꯀꯩꯅꯣꯗꯣ ꯀꯩꯕ ꯀꯔꯤ ꯀꯔꯤꯒꯤ ꯖꯤꯄꯤꯑꯦꯁ ꯍꯥꯏꯕ꯭ꯔꯣ
ꯎꯝ
ꯅꯞꯄꯗꯣ
ꯑꯥ
ꯑꯗꯨꯅ ꯄꯦ ꯑꯗꯨꯗ ꯁꯥꯏꯗꯠꯇ ꯆꯠꯊꯣꯛꯄ ꯌꯥꯔꯣꯏ ꯁꯥꯏꯠꯇ ꯆꯠꯇꯥꯥꯔꯗꯤ ꯀꯝꯄ꯭ꯂꯦꯟ ꯂꯥꯛꯀꯅꯤ ꯁꯤ ꯌꯦꯡꯉꯣꯅ ꯍꯥꯏꯌꯦ ꯍꯟꯂꯛꯑꯣꯏ
ꯑꯩꯈꯣꯏꯁꯨ ꯋꯥꯔꯤ ꯇꯥꯟꯅꯕ ꯑꯗꯒꯤ ꯆꯠꯃꯤꯟꯅꯗꯣꯔꯤꯕ ꯑꯉꯥꯡꯈꯩꯗꯨꯅ ꯃꯔꯣꯜ ꯑꯃ ꯍꯦꯛꯇ ꯄ꯭ꯔꯣꯒꯥꯝꯁꯦ ꯂꯣꯏꯗ꯭ꯔꯤꯕꯐꯥꯎ ꯃꯣꯏ ꯃꯌꯨꯝꯁꯦ ꯂꯥꯛꯞꯄꯤꯁꯦ ꯈꯪꯉꯤꯅꯦꯕ ꯈꯪꯉꯕ
ꯎꯝ ꯃꯣꯏ ꯆꯠꯂꯨ ꯌꯥꯗꯦ ꯎꯝ